ꯍꯧꯖꯤꯛꯀꯤ ꯋꯦꯗꯔꯁꯤꯦ ꯅꯨꯡꯉꯥꯏꯔꯛꯑꯦꯅꯦꯍꯦ ꯏꯪ꯭ꯔꯤ ꯏꯪ꯭ꯔꯤ ꯇꯧꯔꯒ
ꯦ ꯍꯧꯖꯤꯛꯇꯤ ꯑꯗꯨꯝ ꯁꯥꯗꯕ ꯁꯥꯗꯅꯦ ꯅꯣꯡ ꯂꯥꯛꯀꯗꯕ ꯃꯥꯜꯂꯦ
ꯍꯥꯥ
ꯅꯣꯡ ꯂꯥꯛꯒꯗꯕ ꯃꯥꯜꯂꯦꯕ
ꯎꯝ ꯌꯥꯝ ꯉ ꯇꯕ ꯃꯥꯅꯦꯦ
ꯅꯧꯁꯨ ꯁꯨ ꯀꯥꯟ ꯅ ꯆꯨꯁꯨ ꯈꯥꯟꯗꯦ ꯏꯁꯤꯡꯁꯨ ꯐꯖꯅ ꯂꯥꯛꯇꯕꯅꯤꯅ
ꯎꯝ ꯑꯗꯨꯅꯦ ꯅꯣꯡꯁꯨꯦ ꯄꯥꯝꯈ꯭ꯔꯦ ꯏꯁꯤꯡ ꯂꯩꯇ꯭ꯔꯦ ꯑꯃꯨꯛꯀ
ꯗ
ꯀꯩꯗꯧꯉꯥꯏ ꯆꯨꯒꯗ꯭ꯔꯥ ꯑꯃꯨꯛ ꯍꯥꯏꯅ ꯈꯜꯂꯒ ꯂꯩꯕꯅꯦ
ꯎꯝ ꯍ ꯐꯪꯗꯔꯦꯗ ꯑꯩꯈꯣꯏ ꯃꯅꯤꯄꯨꯔꯁꯦ ꯂꯩꯅꯤꯡꯗ꯭ꯔꯦ ꯍꯥꯏꯔꯒ ꯃꯤꯅ ꯃꯅꯤꯄꯨꯔ ꯂꯩꯅꯤꯡꯗ꯭ꯔꯦ ꯏꯃꯥ ꯃꯅꯤꯄꯨꯔꯗꯤ ꯁꯅꯥ ꯂꯩꯕꯥꯛꯅꯤ ꯍꯥꯏꯕꯗ ꯆꯨꯝꯁꯨ ꯆꯨꯝꯔꯕ꯭ꯔꯥ ꯈꯪꯗꯦꯅꯦ
ꯃꯅꯤꯄꯨꯔꯁꯦ ꯁꯅꯥ ꯂꯩꯕꯥꯛꯅꯦ ꯂꯩꯕ ꯅꯨꯡꯉꯥꯏꯈ꯭ꯔꯦ ꯀ꯭ꯂꯥꯏꯃꯦꯠ ꯁꯨꯋꯦꯗꯔꯁ
ꯎꯝ ꯃꯤꯅ ꯂꯣꯏꯅ ꯍꯥꯏꯕꯅꯦ ꯃꯤꯅꯀꯣ ꯌꯥꯝ ꯐꯩꯑꯅ ꯗꯦꯜꯂꯤꯗꯗꯤ ꯁꯥꯕꯅ ꯂꯩꯕ ꯉꯝꯗꯦ ꯑꯗꯨꯒ ꯁꯤꯂꯣꯡꯗꯗꯤ ꯃꯨꯛ ꯏꯪꯃꯟꯕꯒꯤ ꯑꯗꯨ ꯑꯗꯥ ꯇꯧꯏ ꯃꯅꯤꯄꯨꯔꯗꯤ ꯑꯁꯦꯡꯕ ꯋꯦꯗꯔꯗꯤ ꯌꯥꯝ ꯐꯩ ꯃꯐꯝꯁꯨ ꯌꯥꯝ ꯐꯩ ꯍꯥꯏꯅꯀꯣ ꯃꯤꯅ ꯍꯥꯏꯕꯗ ꯆꯨꯝꯗꯤ ꯆꯨꯝꯔꯝꯒꯗꯧꯕ ꯃꯥꯜꯂꯦ
ꯁꯃꯦ
ꯆꯁꯤꯡꯒꯤꯒꯤ ꯄꯣꯠꯊꯣꯛꯁꯨ ꯆꯥꯕ ꯐꯪꯕ ꯅꯠꯇ꯭ꯔꯥ
ꯍꯥꯏꯕꯗꯤ ꯇꯃꯦꯡꯂꯣꯡꯁꯤꯁꯨ ꯑꯩꯈꯣꯏ ꯆꯤꯡ ꯅꯨꯡꯉꯥꯏ ꯍꯥꯏꯔꯁꯨꯀꯣ ꯏꯪꯕ ꯀꯥꯟꯗꯗꯤ ꯏꯪꯉꯦ ꯍꯥꯏꯕ
ꯎꯝꯅꯦ ꯏꯝꯐꯥꯜ ꯕꯦꯂꯤꯅ ꯈ꯭ꯋꯥꯏꯗꯒꯤ ꯐꯔꯦꯕ
ꯎꯝ ꯌꯥꯝ ꯏꯪꯕꯁꯨ ꯅꯠꯇꯕ ꯌꯥꯝ ꯁꯥꯕꯁꯨ ꯅꯠꯇꯕ ꯀꯣ ꯍꯣꯏ ꯍꯤꯡꯕ ꯅꯨꯡꯉꯥꯏꯕ ꯃꯐꯝꯗꯤ ꯏꯝꯐꯥꯜꯗꯤ ꯑꯣꯏꯗꯤ ꯑꯣꯏꯕꯅꯤ
ꯑꯁꯦꯡꯕꯅꯤ ꯅꯥꯔꯁꯨ ꯍꯣꯁꯄꯤꯇꯥꯜꯁꯨ ꯌꯥꯝ ꯅꯛꯑꯦ ꯑꯗꯨꯒ ꯁ꯭ꯀꯨꯜ ꯑꯐꯕ ꯀꯥꯒꯦ ꯍꯥꯏꯔꯁꯨꯀꯣ ꯆꯥꯕ ꯐꯪꯉꯦꯅ
ꯎꯝ
ꯑꯥꯗ ꯆꯤꯡꯗ ꯂꯩꯕ ꯈꯣꯣꯏꯗꯨꯗꯤ ꯐꯔꯛ ꯇꯥꯏꯌꯦꯕ
ꯎꯝ
ꯆꯥ ꯊꯣꯛ ꯆꯥꯁꯤꯟ ꯁꯨꯝ ꯐꯔꯛ ꯇꯥꯕ
ꯎꯝ
ꯑꯗꯨꯅꯅꯦ ꯆꯤꯡꯗ ꯂꯩꯕ ꯑꯉꯥꯡꯁꯤꯡ ꯂꯥꯏꯔꯤꯛ ꯍꯩꯕꯒ ꯑꯁꯤꯗ ꯇꯝꯄꯥꯛꯇ ꯂꯩꯕ ꯑꯉꯥꯡꯁꯤꯡ ꯂꯥꯏꯔꯤꯛ ꯄꯥꯡꯉꯦ ꯍꯥꯏꯕꯒ ꯃꯥꯟꯅꯩ ꯍꯥꯏꯕꯗꯣ
ꯎ
ꯃꯐꯝ ꯃꯐꯝꯅꯀꯣ
ꯎ ꯍ ꯍꯧꯗꯤ ꯀꯩꯅ ꯀꯧꯣꯏ ꯎꯝ ꯑ ꯆꯤꯡ ꯍꯩꯕꯁꯦ ꯎꯕꯁꯨ ꯍꯦꯟꯅ ꯑꯣꯏꯗꯅ ꯆꯤꯡꯗꯒꯤꯗꯤ ꯃꯣꯏꯅ ꯌꯦꯡꯂꯒ ꯈꯪꯕꯗꯨꯅ ꯂꯥꯔꯅꯤꯡꯁꯨ ꯍꯦꯜꯂꯦꯕ ꯆꯠꯊꯣꯛꯄꯗ ꯔꯤ ꯁꯨ ꯍꯦꯟꯅ ꯎꯑꯦ ꯃꯤꯁꯨ ꯑꯐꯕ ꯐꯠꯇꯕꯁꯨ ꯍꯦꯟꯅ ꯎꯑꯦ ꯇꯥꯛꯄꯗꯁꯨꯨꯀꯣ
ꯎꯝ
ꯃꯐꯝꯒꯤ ꯃꯇꯨꯡ ꯏꯟꯅ ꯑꯗꯨꯅ ꯂꯔꯅꯤꯡꯁꯨ ꯍꯦꯟꯗꯤ ꯍꯦꯟꯕꯅꯤ ꯁ꯭ꯀꯨꯜꯗ ꯆ ꯎ ꯇꯥꯛꯇ꯭ꯔꯁꯨ ꯂꯝꯕꯤꯗ ꯊꯦꯡꯅꯕꯗ ꯎꯕꯗꯒꯤ ꯃꯥꯋꯦ ꯈꯪꯉꯤꯗꯅ ꯁꯤꯗ ꯀꯔꯤ ꯍꯥꯏꯅꯤ ꯃꯅꯤꯄꯨꯔꯗ ꯆꯠꯂꯒ ꯀꯣꯏꯕꯅꯣ ꯐꯥꯗꯣꯛ ꯆꯠꯊꯣꯛ ꯗ ꯑꯁꯤꯗ ꯎꯝ ꯀꯩꯅꯣ ꯂꯩꯌꯦ ꯅꯨꯄꯤ ꯂꯥꯟꯒꯤ ꯏꯁꯇꯦꯆꯨ ꯂꯩꯌꯦ ꯁꯄꯣꯁ ꯀꯣ ꯑꯗꯨꯒꯤ ꯋꯥꯔꯤꯗ ꯆ ꯀ꯭ꯔꯤꯔꯥ ꯍꯥꯏꯅ ꯑꯃꯨꯛ ꯑꯩꯈꯣꯏꯗ ꯍꯪꯈꯤꯅꯤꯀꯣ ꯎꯕ ꯀꯥꯟꯗ ꯑꯗꯨꯗ ꯑꯩꯈꯣꯏꯅ ꯋꯥꯔꯤ ꯈꯤꯇꯪ ꯍꯥꯏꯒꯅꯤ ꯑꯣꯖꯥ ꯁ꯭ꯀꯨꯜꯗ ꯇꯥꯛꯇ꯭ꯔꯁꯨ ꯑꯃꯨꯛ ꯀꯩꯅꯣ ꯕꯖꯥꯔ ꯊꯣꯛꯑꯦ ꯊꯄ ꯀꯥꯟꯗ ꯁꯤꯗꯤ ꯀꯔꯤꯔ ꯁꯤꯗꯤ ꯔꯦꯗꯤꯑꯣ ꯏꯁꯇꯦꯁꯟ ꯁꯣꯝꯗ ꯂꯩꯌꯦ ꯁꯄꯣꯁ ꯀ ꯁꯤꯗꯅꯦ ꯑꯩꯈꯣꯏꯅ ꯅꯅꯤꯌꯨꯁ ꯈꯨꯗꯤꯡ ꯀꯩꯅꯣ ꯇꯧꯕ ꯔꯦꯗꯤꯑꯣꯗ ꯍꯥꯏꯕꯒꯨꯝꯕꯀꯣ ꯑꯗꯨ ꯍꯥꯏꯗꯤ ꯁꯣꯔꯨꯝ ꯂꯩꯕꯁꯦ ꯄꯣꯠꯆꯩ ꯁꯤꯗ ꯌꯣꯟꯕꯅꯦ ꯁꯣꯔꯣꯔꯣꯝꯗ ꯆꯥꯡꯅꯗꯤ ꯑꯁꯤꯃ ꯗ꯭ꯔꯦꯁꯁꯦ ꯈꯔ ꯐꯥꯕ ꯀ꯭ꯋꯥꯂꯤꯇꯤ ꯂꯩꯕ ꯁꯄꯣꯁ ꯀꯣ ꯆꯤꯡꯗ ꯂꯩꯕꯁꯤꯡꯗꯤ ꯑꯗꯨꯕꯨꯗꯤ ꯈꯪꯗꯦꯗꯅ ꯌꯟꯕꯁꯦ ꯂꯝꯕꯤꯗ ꯌꯣꯟꯕꯗꯣ ꯈꯛꯇ ꯑꯣꯏꯔꯝꯒꯅꯤ ꯍꯥꯏꯕ ꯍꯟꯗꯩꯌꯦꯕ ꯑꯗꯨꯒ ꯍꯧꯖꯤꯛ ꯀꯪꯂꯥꯗ ꯊꯧꯔꯛꯑꯦ ꯀꯪꯂꯥꯗ ꯆꯪꯉꯒ ꯍꯦꯛ ꯎꯕꯗ ꯀꯪꯂꯥꯁꯦ ꯁꯃꯥꯏꯅ ꯇꯧꯋꯦ ꯐꯪꯗ꯭ꯔꯦ ꯑꯩꯈꯣꯏꯗꯤ ꯂꯩꯕꯅꯤꯅ ꯑꯉꯥꯡꯁꯤꯡꯁꯦ ꯆꯍꯤ ꯇꯔꯥ
ꯑꯗꯨꯝ ꯂꯩꯕꯅꯤꯅꯦ ꯍꯥꯏꯗ꯭ꯔꯁꯨ ꯀꯪꯂꯥ ꯀꯪꯂꯥ ꯀꯪꯂꯥ ꯍꯥꯏꯕꯗꯨꯗ ꯂꯣꯏꯅ ꯈꯪꯈ꯭ꯔꯦꯕ ꯇꯥꯛꯇ꯭ꯔꯁꯨ ꯃꯅꯨꯡ ꯆꯪꯒ ꯊꯥꯏꯅꯒꯤ ꯑ ꯌꯨꯝ ꯁꯥꯔꯝꯕ ꯀꯔꯤ ꯀꯔꯥ ꯂꯩ ꯍꯥꯏꯕꯗꯨꯁꯨ ꯎꯑꯦꯗꯅ ꯑꯗꯨꯗꯒꯤ ꯑꯗꯨꯝ ꯎꯕꯗꯒꯤꯁꯨ ꯂꯥꯟꯅꯤꯡꯁ ꯂꯩꯇꯕ ꯑꯗꯨ ꯃꯣꯏꯗꯤ ꯑꯗꯨꯕꯨ ꯀꯪꯂꯥ ꯍꯥꯏꯕꯁꯦ ꯀꯔꯤꯒꯤꯔꯥ ꯍꯥꯏꯕꯗꯨꯁꯨ ꯈꯪꯗ꯭ꯔꯦ ꯆꯤꯡꯗ ꯂꯩꯕꯗꯤ ꯎꯗꯕꯅꯤꯅ ꯋꯥꯔꯤ ꯁꯥꯔꯁꯨ ꯎꯗꯕꯅꯤꯅ ꯀꯥꯎꯒꯅꯤ ꯑꯃꯨꯛꯀ ꯑꯩ
ꯁꯕ
ꯇꯝꯕꯗꯒꯤꯕꯗ ꯎꯕꯅ ꯂꯥꯟꯅꯤꯡꯁꯦ ꯍꯦꯟꯒꯦ ꯍꯥꯏꯕꯅꯦꯕ ꯂꯩꯕꯗꯗꯤ ꯑꯩꯈꯣꯏ ꯅꯣꯡ ꯐꯥꯗꯣꯛ ꯀꯣꯏꯔꯒꯁꯨ ꯆꯠꯂꯦ ꯑꯗꯨꯗꯗꯤ ꯀꯔꯤ ꯀꯔꯤ ꯀꯔꯤ ꯆꯥꯕ ꯑꯆꯥ ꯑꯊꯛꯄ ꯑꯣꯏꯔꯁꯨ ꯑꯩꯈꯣꯏꯅ ꯔꯦꯁꯇꯨꯔꯦꯟ ꯆꯥꯡꯉꯦ ꯄꯤꯖꯥꯗꯨ ꯃꯣꯏꯗꯤ ꯄꯤꯛꯆꯥꯔꯗ ꯈꯛꯇ ꯑꯣꯏꯗꯅ
ꯍꯣꯏ
ꯁꯤꯗ ꯂꯩꯕꯨꯗꯤ ꯅꯣ ꯈꯨꯗ ꯆ ꯄꯤꯖꯥꯗ ꯂꯩꯕ ꯂꯩꯇꯕ ꯈꯪꯗ꯭ꯔꯦ ꯆꯥꯔꯁꯦ ꯍꯥꯟꯅ ꯅꯣꯡ ꯐꯠꯇꯥꯎꯗꯤ ꯆꯥꯗꯅꯀꯣ
ꯎꯕ ꯈꯛꯇ ꯅꯠꯇ꯭ꯔꯒ ꯇꯦ ꯐꯥꯎ ꯂꯇꯦ ꯍꯥꯏꯕꯀꯣ ꯑꯁ ꯁꯤꯤ ꯍꯋꯦ ꯍꯥꯎꯇ ꯎꯝ ꯀꯔꯤ ꯁꯄꯣꯁ ꯎ ꯎꯝ ꯇꯨꯖꯥꯀꯤ ꯍꯥꯎꯋꯦ ꯍꯥꯎꯇꯦ ꯑꯗꯨꯒ ꯃꯁꯔꯨꯝꯒꯤ ꯍꯥꯎꯋꯦ ꯍꯥꯎꯇꯦ ꯍꯥꯏꯕ ꯃꯣꯏ ꯑꯦꯁ ꯇꯧꯈ꯭ꯔꯦ ꯍꯥꯏꯕ
ꯎꯝ
ꯑꯁꯤꯁꯨ ꯏꯗꯨꯀꯦꯁꯟ ꯂꯥꯔꯅꯤꯡ ꯑꯃꯅꯦꯕꯀꯣ
ꯍꯣꯏ
ꯑꯗꯨꯅꯦ ꯑꯗꯨꯗꯒꯤ ꯈꯪꯕꯗꯤ
ꯍꯩꯇꯦ ꯍꯥꯏꯔꯁꯨ ꯆꯤꯡꯅ ꯂꯛꯏꯕ ꯑꯉꯥꯡꯗꯒꯤꯗꯤ ꯃꯣꯏꯒꯤꯗꯤ ꯎꯕꯁꯨ ꯍꯦ ꯕꯅꯤꯅ ꯑꯥꯏꯗꯤꯌꯥꯁꯨ ꯍꯦꯜꯂꯦ
ꯎꯝ ꯑꯩꯗꯤ ꯅꯣꯡꯃꯗꯤ ꯁꯉꯥꯏꯁꯦ ꯀꯩꯕꯨꯜ ꯂꯝꯖꯥꯎꯁꯦ ꯆꯠꯅꯤꯡꯕꯅꯦ ꯑꯃꯔꯛꯇꯗꯤ
ꯎꯝ ꯆꯞ ꯆꯞ ꯆꯥꯇꯔꯈꯦ ꯣꯂꯝꯖꯗ ꯎꯝ ꯎꯝ
ꯃꯤꯡ ꯁꯉꯥꯏꯁꯤꯡꯗꯣ ꯌꯦꯡꯕ ꯆꯠꯄ ꯑꯣꯏꯅꯀꯣ ꯌꯦꯡꯅꯤꯡꯕꯅꯦ ꯃꯤꯅꯗꯤ ꯐꯖꯅ ꯑ ꯃꯄꯥꯥꯟ ꯂꯝꯒꯤ ꯃꯤꯁꯤꯡꯁꯨ ꯌꯦꯡꯕ ꯂꯥꯛꯏꯗꯅ
ꯍꯥꯥ
ꯃꯃꯤꯡ ꯌꯥꯝ ꯆꯠꯅꯩ ꯑꯗꯨ
ꯎꯝ ꯑ ꯀꯣꯁꯦ ꯎꯝ
ꯌꯥꯝ ꯐꯖꯅ ꯊꯝꯗꯤ ꯊꯝꯕ ꯆꯥꯠꯂꯀꯣ
ꯁꯉꯥꯏ ꯂꯩꯕꯅꯤꯅ ꯃꯃꯤꯡꯗꯣ ꯌꯥꯝ ꯆꯠꯈ꯭ꯔꯕ ꯈꯪꯗꯦ ꯃꯤ ꯌꯦꯡꯕ ꯌꯥꯝ ꯆꯠꯅꯩ
ꯑꯣ ꯆꯔꯤꯁ ꯂꯄ ꯑꯗꯨꯨꯝ
ꯎꯝ ꯑꯗꯨꯒ ꯅꯣꯡꯃ ꯑꯃꯨꯛꯀ ꯂꯣꯛꯇꯥꯛꯁꯨ ꯑꯃꯨꯛꯀ ꯆꯠꯁꯤꯀꯣ ꯋꯦꯗꯔ ꯅꯨꯡꯉꯥꯏꯕ ꯅꯨꯃꯤꯠꯇ
ꯍꯇꯗꯤ ꯋꯦꯗꯔ ꯅꯨꯡꯉꯥꯏꯕ ꯅꯨꯃꯤꯠꯇ ꯆꯠꯁꯤꯟ ꯅꯠꯇ꯭ꯔꯒ ꯋꯦꯗꯔ ꯐꯠꯇ꯭ꯔꯗꯤ ꯅꯨꯡꯁꯤꯠ ꯀꯟꯕꯒ ꯀꯣ ꯏꯪꯕꯒ ꯀꯩꯅꯣ ꯇꯧꯋꯦ
ꯀꯤꯕꯁꯨ ꯌꯥꯎꯋꯦꯕ
ꯀꯤꯕꯁꯨ ꯌꯥꯎꯋꯦ ꯑꯗꯨꯝ ꯑꯁ ꯍꯥꯏꯗꯤ ꯅꯨꯃꯤꯠ ꯐꯥꯕ ꯅꯨꯃꯤꯠꯇꯨꯗꯤ ꯍꯤꯗꯁꯨ ꯇꯣꯡ ꯃꯔꯛ ꯆꯠꯅꯤꯡꯉꯦ
ꯑꯗꯣꯅꯤ ꯕꯣꯠꯇꯣ ꯑꯣꯏꯅꯀꯣ ꯑꯩꯈꯣꯏꯅꯦꯛ ꯁꯦꯝꯕꯒꯤꯗꯨꯗꯤ ꯑꯩ ꯌꯥꯝ ꯀꯤꯒꯦ ꯑꯩ
ꯎꯝ ꯍꯣꯏ ꯑꯩꯁꯨ ꯌꯦꯔꯒꯗꯤ ꯕꯣꯠꯇ ꯆꯠꯂꯒ ꯄꯩꯁꯦ ꯑꯩꯈꯣꯏ ꯑꯩ ꯑꯗꯨꯝ ꯈꯜꯂꯦ ꯍꯟꯗꯛꯀꯥꯟꯁꯤꯦ ꯏꯆꯥ ꯅꯨꯄꯥꯁꯦ ꯃꯥꯏꯟ ꯐ꯭ꯔꯦꯁ ꯑꯣꯏꯅ ꯑꯗꯨꯝ ꯆꯠꯄꯁꯦ ꯏꯁꯇꯗꯤ ꯃꯣꯏ ꯑꯃꯨꯛ ꯄꯥꯕ ꯀꯥꯟꯗ ꯈꯪꯕ ꯁꯔꯨꯛꯁꯨꯦ ꯍꯦꯜꯂꯦ ꯍꯥꯏꯅ ꯑꯩꯁꯨ ꯈꯜꯂꯦ ꯑꯦꯛꯖꯥꯝ ꯂꯩ ꯍꯥꯏꯅ ꯂꯩꯔ ꯈꯛꯇ ꯇꯧꯍꯟꯕꯁꯦ ꯆꯪꯗ꯭ꯔꯦ ꯃ ꯃ ꯇ ꯑꯗꯨꯝ ꯏꯐꯦꯁ ꯑꯣꯏꯅ ꯆꯠꯊꯣꯛꯄ ꯀꯥꯟꯗ ꯃꯥꯒꯤꯁꯦ ꯄꯥꯕꯁꯦ ꯂꯃꯤꯡꯁꯦ ꯊꯨꯑꯦ ꯍꯥꯏꯕ ꯈꯔ
ꯎꯝ
ꯑꯗꯨꯅ ꯂꯩꯕ ꯂꯩꯇꯕ ꯈꯪꯗ꯭ꯔꯦ ꯑꯦꯛꯖꯥꯝ ꯂꯩꯔꯁꯨ ꯀꯩꯅꯣ ꯃꯅꯥꯥꯛꯇ ꯑꯣꯏꯔꯁꯨꯣ ꯑꯦ ꯂꯥꯏꯔꯤꯛ ꯂꯥꯏꯔꯤꯛꯁꯨ ꯆꯠꯁꯦ ꯍꯥꯏꯥꯟꯅ ꯆꯠꯊꯣꯛꯄ ꯀꯥꯟꯗ ꯔꯤꯐ꯭ꯔꯦꯁ ꯑꯣꯏꯕꯅꯤꯅ ꯄꯥꯕ ꯀꯥꯟꯗꯁꯨ ꯊꯨꯅ ꯈꯪꯕ ꯋꯥꯜꯁꯤ ꯂꯥꯛꯏꯗꯅ
ꯎꯝ
ꯍꯟꯗꯛꯀꯥꯟ ꯑꯩꯅ ꯑꯗꯨꯝ ꯌꯦꯡꯕ ꯀꯥꯟꯗ ꯑꯁ ꯆꯨꯝꯃꯤ ꯍꯥꯏꯅ ꯑꯃꯨꯛ ꯑꯁꯤ ꯈꯜꯂꯛꯑꯦ ꯍꯥꯟꯅꯗꯤ ꯑꯁ ꯑꯦꯛꯖꯥꯝ ꯀꯥꯟꯅ ꯆꯠꯊꯣꯛꯄ ꯌꯥꯗ꯭ꯔꯦ ꯀꯔꯤꯛ ꯄꯥꯅꯦ ꯍꯥꯏꯛꯇ ꯍꯅꯕꯁꯤꯗ ꯍꯥꯏꯅ ꯑꯩꯗꯤ ꯑꯗꯨꯝ ꯈꯟꯒꯟꯕꯅꯦꯕ ꯑꯗꯨ ꯅꯠꯇ꯭ꯔꯦ ꯍꯟꯗꯛ ꯑꯩ ꯏꯆꯥꯕꯨ ꯑꯗꯨꯝ ꯌꯦꯡꯂꯡꯒꯀ꯭ꯔꯣ ꯒꯥꯔꯤꯛ ꯄꯥꯅꯤꯡꯉꯥꯏꯇ ꯂꯩꯔꯁꯨ ꯆꯠꯊꯣꯛꯁꯤ ꯍꯥꯏꯅ ꯆꯠꯊꯣꯔꯛꯄ ꯀꯥꯟꯗꯗꯤ ꯑꯗꯨꯒ ꯑꯣꯟꯅ ꯇꯩꯅꯩꯅꯔꯒ ꯐꯥꯔꯒ ꯂꯩꯔꯝꯃꯦ
ꯎꯝ
ꯚꯏ ꯍꯥꯔꯠ ꯇꯧꯕꯁꯨ ꯊꯨꯅ ꯇꯧꯋꯦ ꯍꯥꯏꯕ ꯄꯥꯕ ꯀꯥꯟꯗꯀꯣ
ꯎꯝ ꯅꯣꯡꯃ ꯅꯣꯡꯃ ꯀꯣꯏꯔꯨꯔꯁꯦ ꯆꯥꯟꯅꯗꯦ ꯄꯨꯟꯁꯤ ꯍꯥꯏꯕꯁꯦ ꯅꯠꯇ꯭ꯔꯥ
ꯎꯝꯝ
ꯅꯨꯡꯉꯥꯏꯊꯣꯛꯀꯗꯕꯅꯤ
ꯍ
ꯅꯨꯡꯉꯥꯏꯕꯁꯨ ꯇꯝꯒꯗꯕꯅꯤ ꯑꯋꯥꯕ ꯈꯔ ꯈꯔꯗꯤ ꯄꯨꯟꯁꯤ ꯁꯤꯤꯁꯨ ꯁꯥꯡꯔꯣꯏ ꯃꯤꯅ ꯍꯔꯥꯎ ꯍꯔꯥꯎꯅ ꯂꯩꯔꯗꯤ ꯄꯨꯟꯁꯤ ꯁꯥꯡ ꯍꯥꯏꯕꯒꯨꯝꯅꯀꯣ ꯃꯤ ꯂꯩꯗ꯭ꯔꯁꯨ ꯂꯩꯔꯁꯨ ꯍꯔꯥꯎ ꯍꯔꯥꯎꯅ ꯏꯪꯅ ꯆꯤꯛꯅ ꯂꯩꯕ ꯀꯥꯟꯗ ꯅꯨꯡꯉꯥꯏꯅ ꯋꯥꯈꯜ ꯅꯨꯡꯉꯥꯏꯔꯗꯤ ꯂꯥꯏꯅꯥꯁꯨ ꯐꯔꯦ ꯅꯠꯇ꯭ꯔꯥ ꯅꯥꯕꯈꯛ ꯈꯜꯂꯗꯤ ꯍꯦꯟꯅ ꯅꯥꯕꯅꯦꯕ ꯑꯗꯨ ꯍꯦꯟꯅꯗꯤ ꯑꯁ ꯈꯔ ꯅꯥꯔꯁꯨ ꯅꯥꯕꯗꯨꯁꯨ ꯈꯔ ꯂꯥꯏꯊꯣꯛꯔꯒ ꯑꯁ ꯐꯥꯒꯅꯤꯗ ꯍꯥꯏꯔ ꯈꯜꯂꯗꯤ ꯑꯗꯨꯝ ꯐꯥꯕꯅꯦꯕ
ꯑꯥ
ꯅꯣꯡꯃꯁꯦ ꯐꯖꯅ ꯀꯣꯏꯊꯔꯁꯤ ꯅꯆꯥ ꯅꯨꯄꯥꯗꯣ ꯂꯥꯛꯇꯔꯤ ꯍꯧꯖꯤꯛꯐꯥꯎ ꯁꯥꯏꯀꯥꯜꯗꯔꯣ ꯈꯣꯡꯅꯔꯣ
ꯑꯦ ꯆꯠꯇꯔꯦ ꯑꯃꯨꯛ ꯍꯥꯜꯂꯛ ꯑꯦ ꯆꯠꯅꯤꯡꯗ꯭ꯔꯦ ꯍꯥꯏ ꯀꯔꯤꯒꯤꯔꯥ ꯇꯪꯗꯦ
ꯎꯝ
ꯆꯠꯅꯤꯡꯗꯔꯦ ꯍꯥꯏꯅ ꯑꯃꯨꯛ ꯍꯧꯖꯤꯛ
ꯁꯤꯗꯗꯤ ꯂꯥꯛꯈ꯭ꯔꯕ꯭ꯔ ꯅꯪ ꯉꯥꯏ ꯉꯥꯏꯔ ꯂꯩꯕ
ꯑꯥ ꯉꯥꯏꯔꯒ ꯂꯩꯔꯦ ꯍꯥꯏꯌꯦ ꯆꯠꯅꯤꯡꯗ꯭ꯔꯦ ꯅ ꯆꯠꯂꯣ ꯎꯝ ꯀ ꯀꯥꯔꯠ ꯄꯥꯏꯔꯔꯣꯏ ꯍꯥꯏꯌꯦꯦ ꯑꯃꯨꯛ ꯆꯠꯂꯒꯦ ꯍꯥꯏꯅ ꯆꯥꯥꯛꯇꯤ ꯂꯥꯝꯈ꯭ꯔꯕꯅꯤ ꯍꯧꯖꯤꯛ ꯁꯦ ꯃꯥꯗꯤ ꯄꯨꯡ ꯑꯃ ꯇꯥꯔꯗꯤ ꯑꯩꯈꯣꯏꯁꯦ ꯌꯦꯔꯨꯝꯁꯦ ꯄ꯭ꯂꯦꯠ ꯑꯃꯁꯦ ꯍꯞꯇꯥ ꯆꯥꯗꯦꯀꯣ ꯌꯦꯔꯨꯝ ꯈꯨꯆꯥꯁꯦ ꯉꯥꯛꯇꯔ ꯌꯦꯡꯉꯣ ꯑꯌꯨꯛ ꯅꯨꯡꯗꯥꯡ ꯑꯍꯨꯝ ꯃꯔꯤ ꯑꯗꯨꯝ ꯆꯥꯕꯅꯤꯅꯀꯣ ꯎꯝ ꯆꯥꯊꯣꯛꯈꯔꯦ ꯍꯧꯖꯤꯛ
ꯍ
ꯑꯩꯅ ꯆꯊꯣꯛꯈ꯭ꯔꯦ ꯍꯧꯖꯤꯛꯅ
ꯆꯥꯛ
ꯀꯩꯅꯣ ꯑꯌꯨꯛꯇ ꯑꯩꯅ ꯃꯄꯥꯗ ꯑꯁ ꯑꯩꯈꯣꯏꯁꯦ ꯌꯦꯔꯨꯝ ꯈꯨꯆꯥꯁꯦ ꯌꯥꯗ꯭ꯔꯦ